ꯍꯜꯂꯣ
ꯇꯥꯔꯕꯣ
ꯑꯣ ꯇꯔꯦ ꯇꯔꯦ ꯇ
ꯅꯣꯡ ꯆꯨꯕ꯭ꯔꯣ ꯐꯦꯟꯂꯣ
ꯍꯣꯏ ꯆꯨꯑ ꯅꯣꯡ ꯑꯩꯅ ꯅꯣꯡ ꯆꯨꯕꯒꯤ ꯃꯄꯥꯟ ꯊꯣꯛꯄ ꯌꯥꯗꯦ ꯍꯤꯐꯝꯕ ꯅꯣꯡ ꯆꯨꯕꯒꯤ ꯃꯄꯥꯟ ꯊꯣꯛꯄ ꯌꯥꯗꯔꯦ
ꯑꯕꯣꯛꯍꯣꯏꯅ
ꯀꯦꯟꯖ
ꯑꯩꯈꯣꯏꯕꯨꯛ ꯈꯣꯏ ꯑꯕꯨꯛ ꯈꯣꯏꯗ ꯀꯣꯡꯃꯨꯗꯅ ꯅꯣꯡ ꯇꯁꯤꯜꯂꯛꯇꯅ ꯀꯥꯗ꯭ꯔꯦ
ꯎꯝ ꯀꯩ ꯏꯟꯁꯥꯡ ꯆꯥꯔꯒꯦꯕ ꯉꯁꯤꯗꯤ
ꯑꯁꯤꯗꯤ ꯈꯥꯃꯦꯟꯅꯦ ꯑꯂꯨꯅꯦ ꯇꯧꯔꯒ ꯀꯥꯡꯁꯣꯏ ꯑꯃꯥ ꯆꯔꯦ ꯆꯥꯔꯕꯣ ꯏꯆꯦꯗꯤ
ꯆꯥꯔꯦ ꯍꯧꯖꯤꯛꯄꯨ ꯆꯥꯛ ꯆꯥꯗ꯭ꯔꯗꯤ
ꯑꯣ ꯑꯁ
ꯎꯠꯄ ꯐꯥꯎ ꯉꯝꯗ꯭ꯔꯦ
ꯀꯩꯗꯧꯔꯒꯦꯅꯦ ꯍꯥ ꯇꯟꯂꯦ ꯄꯣꯊꯥꯃꯟꯗꯅ ꯋꯥꯔꯦ ꯑꯩꯁꯨ ꯉꯁꯤꯗꯤ
ꯑꯁ ꯉꯥꯏ ꯏꯔꯣꯏꯔꯨꯕꯩ ꯑꯁ ꯀꯣꯛꯀꯥ ꯂꯣꯏꯆꯦ
ꯎꯝ ꯅꯨꯡꯉꯥꯏꯔꯛꯄ꯭ꯔ ꯉꯔꯡ
ꯉꯔꯥꯡꯗꯤ ꯅꯨꯡꯉꯥꯏꯔ
ꯐꯖꯅ ꯂꯥꯡꯗꯔꯨꯔꯒꯦ
ꯃꯣꯏ ꯊꯧꯕꯥꯜꯗꯤ ꯀꯩꯅꯣꯝꯅꯤꯀꯣ
ꯍꯥꯥ
ꯇꯥꯔꯕꯣ
ꯇꯥꯏ ꯇꯥꯏ ꯇꯥꯏ
ꯀꯩ ꯏꯟꯖꯥꯡ ꯆꯥꯔꯕ ꯉꯁꯤꯗꯤ
ꯑꯩꯈꯣꯏ ꯉꯁꯤꯗꯤ ꯍꯋꯥꯏ ꯆꯥꯑꯦ
ꯍꯋꯥꯏ ꯍꯥ
ꯑꯧ ꯑꯧ ꯑꯧ ꯇꯥꯗꯕ꯭ꯔꯥ
ꯇꯥꯏꯌꯦ ꯇꯥꯏꯌꯦ ꯍꯧꯖꯤꯛꯇꯤ
ꯊꯕꯛꯀꯨꯝꯕ ꯌꯥꯝ ꯇꯧꯕ ꯃꯥꯜꯂꯦ ꯅꯣꯏ ꯌꯨꯝ ꯑꯥ ꯍꯋꯥꯏ ꯆꯥꯏ ꯍꯋꯥꯏ
ꯈꯣꯏ ꯌꯨꯝ ꯑꯕꯣꯛ ꯑꯩꯈꯣꯏ ꯃꯅꯥꯛꯇ ꯊꯕꯛ ꯇꯧꯔ ꯂꯩ ꯗꯨꯏꯅꯤ ꯇꯥꯕ꯭ꯔꯥ
ꯇꯥꯏꯌꯦꯅꯦ ꯇꯥꯏꯌꯦꯅꯦ
ꯌꯥꯝ ꯀꯟꯅ ꯇꯥꯕ꯭ꯔꯥ
ꯑꯗꯨꯝ ꯈꯔꯕꯨꯗꯤ ꯇꯥꯏ
ꯍ ꯂꯩꯔꯗꯤ ꯌꯨꯝꯗ ꯑꯃꯨꯛ ꯆꯠꯂꯨꯗꯕꯅꯦ ꯈꯣꯏ ꯑꯕꯣꯛꯇꯣ ꯃꯊꯟꯇ ꯂꯩꯌꯦꯕꯀꯣ ꯑꯗꯨꯒꯤ ꯈꯣꯏ ꯏꯅꯦꯒ ꯑꯩꯈꯣꯏ ꯏꯃꯥꯗꯣ ꯀꯩꯅꯣ ꯆꯠꯈꯤꯕ
ꯎꯝ ꯅꯣꯏ ꯕꯣꯛꯇꯤ ꯅꯣꯏ ꯄꯥꯄꯥꯒꯤꯔꯣ ꯅꯣꯏ ꯃꯥꯒꯤꯔꯣ
ꯈꯣꯏ ꯃꯃꯥ ꯈꯣꯏꯗ ꯑꯩꯈꯣꯏ ꯏꯃꯥꯒꯤ ꯃꯃꯥꯗꯣ ꯗꯥꯏꯕꯦꯇꯤꯁ ꯅꯥꯔꯒ ꯀꯩꯅꯣ ꯆꯠꯄ ꯉꯝꯗꯕꯗꯣ ꯑꯗꯨꯃꯥꯏꯅ ꯇꯧꯕ ꯑꯗꯨꯒꯤ ꯈꯣꯏ ꯏꯃꯥꯒ ꯑꯩꯈꯣꯏ ꯏꯅꯦꯗꯣ ꯏꯅꯦ ꯌꯥꯏꯃꯥꯒ ꯍꯦꯜ ꯀꯦꯝ ꯊꯣꯛꯈꯤꯕ ꯑꯩꯈꯣꯏ
ꯎꯝ
ꯑꯩꯅꯅꯦ ꯅꯩ ꯀꯩꯅꯣ ꯀꯝꯃ꯭ꯌꯨꯅꯤꯇꯤ ꯍꯣꯜꯗꯀꯣ ꯈꯣꯏ ꯂꯩꯀꯥꯏ ꯊꯪꯅꯕꯒꯤ ꯀꯃ꯭ꯌꯨꯅꯤꯇꯤ ꯍꯣꯜꯗ
ꯎꯝ ꯅꯣꯏ ꯄꯨꯗꯤ ꯂꯩꯔꯤꯕꯣ
ꯂꯩꯈꯤꯗ꯭ꯔꯦ ꯑꯅꯤꯃꯛ
ꯑꯩꯈꯣꯏꯁꯨ ꯑꯝ
ꯑꯩꯈꯣꯏ ꯄꯥꯕꯨꯡꯒꯤꯁꯨ ꯂꯩꯇ꯭ꯔꯦ ꯑꯩꯈꯣꯏ ꯑ ꯀꯩꯅꯣ ꯑꯩꯈꯣꯏ ꯏꯃꯥꯔꯣꯝ ꯑꯩꯈꯣꯏ ꯏꯃꯥꯒꯤ ꯕꯕꯥꯗꯤꯅꯦ
ꯍꯥꯥ
ꯑꯩ ꯄꯣꯛꯇ꯭ꯔꯤꯉꯩ ꯗꯨꯝ ꯂꯩꯈꯤꯗꯔꯦ ꯏꯃꯥ ꯂꯩꯁꯥꯔꯤꯉꯩꯗ ꯍꯥꯏ ꯏꯃꯥ ꯂꯩꯁ ꯂꯩꯁꯔꯤ ꯎꯝ
ꯀꯨꯏꯔꯦꯕ ꯑꯗꯨꯗꯤ
ꯑꯗꯨꯒ ꯑꯩꯈꯣꯏ ꯍꯧꯖꯤꯛ ꯑꯩꯈꯣꯏ ꯕꯕꯥꯒꯤ ꯃꯄꯥ ꯄꯥꯕꯨꯡꯗꯣ ꯑꯩꯈꯣꯏ ꯄꯨꯄꯨꯗꯨꯗꯤ ꯀꯩꯅꯣ ꯇꯨꯊꯥꯎꯖꯟ ꯁꯤꯁꯇꯤꯟ ꯑꯁ꯭ꯋꯥꯏꯗ ꯅꯤ ꯂꯩ ꯂꯩꯈꯤ
ꯍꯥꯏꯗꯤ ꯑꯩ ꯑꯗꯨꯝ ꯒ꯭ꯌꯥꯟ ꯇꯥꯕꯗꯨꯗꯤ ꯒ꯭ꯌꯥꯟ ꯇꯥ ꯂꯩꯔꯦ
ꯀꯦꯝ ꯆꯠ
ꯍꯥꯥ
ꯑꯥ
ꯀꯔꯤꯕ
ꯀꯦꯝꯇ ꯆꯠꯂꯔꯣꯏꯗ꯭ꯔꯣ ꯍꯥꯏꯕ
ꯉꯁꯤꯁꯦ ꯆꯠꯅꯤꯡꯗ꯭ꯔꯦ
ꯄꯦꯟꯒ꯭ꯔꯦꯕ ꯉꯔꯥꯡ
ꯑꯣ ꯄꯦꯟ ꯍꯦꯡꯒ꯭ꯔꯦ ꯁꯨꯇꯣ ꯄꯦꯟ ꯍꯦꯡꯒ꯭ꯔꯦ
ꯀꯩ ꯀꯩꯖꯥꯡ ꯆꯥ
ꯉꯥꯅꯨ ꯆꯥꯏ ꯀꯩꯅꯣ ꯃꯨꯁꯂꯤꯝ ꯃꯆꯥꯅ ꯊꯣꯡꯉꯒ ꯑꯁ ꯍꯥꯎꯋꯦ ꯃꯥꯏꯈꯨ ꯊꯣꯡꯗꯤ
ꯑꯣ ꯅꯃꯥꯟꯅꯕ ꯌꯥꯎꯕ꯭ꯔꯕ
ꯍꯥ
ꯅꯃꯥꯟꯅꯕ ꯃꯨꯁꯂꯤꯝ ꯌꯥꯎꯕ꯭ꯔꯥꯕ
ꯍꯣꯏ ꯌꯥꯎꯋꯦ
ꯎꯝ
ꯒꯥꯔꯤ ꯊꯧꯔꯛꯏꯗꯨꯉꯥ
ꯑꯣ ꯑꯣ ꯑꯣ ꯃꯥꯟꯗꯦꯅꯦ ꯑꯩꯗꯤ ꯅꯣꯏ ꯅꯣꯏꯒꯤ ꯀꯩꯅꯣꯔꯥ ꯈꯜꯂꯒ
ꯅꯠꯇꯦ ꯑꯩꯈꯣꯏ ꯄꯨꯔꯥ ꯃꯤꯛꯁꯑꯞꯅꯤ ꯑꯩꯈꯣꯏꯗꯤ
ꯍꯣꯏ ꯑꯗꯨꯅꯗꯤ ꯐꯕ
ꯁ꯭ꯀꯨꯜ
ꯎꯝ
ꯇꯧꯕꯁꯤꯗ ꯑꯩꯈꯣꯏꯅ ꯑꯁ ꯑꯉꯥꯡꯁ ꯈꯔ ꯑꯣꯏꯔꯤ ꯑꯗꯨꯅ ꯀ꯭ꯂꯥꯁ ꯇꯦꯟꯥꯕ ꯍꯥꯏꯅꯤ
ꯎꯝ ꯎꯝ
ꯑꯉꯥꯡ ꯑꯗꯨ ꯑꯣꯏꯔꯗꯅ ꯀ꯭ꯂꯥꯁ ꯪꯗꯕ ꯁꯥꯇꯔ ꯂꯩꯁꯦ ꯕꯪ ꯇꯧꯕꯅꯤꯅ ꯑꯉꯥꯡꯅꯒꯣꯕꯤꯟꯗꯔꯒ ꯁꯪ ꯁꯥꯔꯅ
ꯏꯁ ꯏꯁ ꯏꯁ ꯁꯥꯊꯤꯔꯤꯕ
ꯑ ꯑꯉꯥꯡ ꯑꯣꯏꯔꯤꯉꯩꯁꯨ ꯚꯥꯏ ꯑꯁ ꯀꯣꯛꯅꯤꯃꯦ ꯄꯪꯗꯧꯔ ꯑꯗꯨꯗ ꯐꯝꯕ ꯁꯇꯔꯗꯦ ꯈꯨꯗꯤꯡꯒꯤꯗꯤ ꯁ꯭ꯀꯨꯜꯗꯨꯝ ꯉꯟꯅ ꯊꯥꯗ꯭ꯔꯣ ꯄꯨꯡ ꯃꯥꯄꯜꯗꯒꯤ ꯄꯨꯡ ꯔꯨ ꯐꯥꯎ ꯈꯛ ꯅꯠꯇ꯭ꯔ ꯑꯗꯨ ꯄꯨꯡ ꯍꯨꯝꯁꯦ ꯕꯪ ꯇꯧꯗꯣꯏꯅꯦꯕ ꯑꯗꯨꯗ ꯐꯝꯃꯒ ꯑꯂꯨ ꯑꯂꯨ ꯃꯒꯜ ꯂꯧꯕ ꯑꯩꯈꯣꯏꯁꯦ ꯑꯂꯨ ꯃꯪꯒꯟ ꯃꯍꯤ ꯍꯥꯞ ꯄꯤꯌꯨꯅ ꯍꯥꯞꯄꯤꯔꯛꯑꯕ ꯑꯗꯣ ꯑꯣꯛꯁꯥꯒꯤ ꯃꯍꯤ ꯍꯩꯔꯛꯑꯕ ꯍ ꯍ ꯍ ꯑꯗꯨ ꯃꯨꯁꯂꯤꯝ ꯃꯆꯥꯗꯣ ꯃꯨꯁꯂꯤꯝ ꯃꯁꯥꯗ ꯆꯥꯏ ꯁꯨꯃꯥꯏꯅ ꯍꯣꯏꯒꯤ ꯑꯂꯨ ꯀꯪꯉ ꯑꯗꯨꯗꯤ ꯍꯥꯎꯋꯦ ꯑꯩꯈꯣꯏꯒꯤ ꯑꯩꯈꯣꯏ ꯀꯩꯝ ꯍꯥꯏꯕꯤꯔꯦ ꯑꯗꯨꯒ ꯆꯍꯤ ꯑꯅꯤꯒꯤ ꯃꯇꯨꯡꯗ ꯑꯃꯨꯛ ꯍꯥꯏꯕꯤꯕꯅꯦ
ꯁꯥꯎꯔꯛꯇ꯭ꯔꯣ ꯃꯥꯗꯤ
ꯃꯥ ꯈꯥꯎꯗꯦ ꯃꯥ ꯀꯩꯝ ꯍꯥꯏꯗꯦ ꯆꯍꯤ ꯑꯃꯒꯤ ꯃꯇꯨꯡꯗ ꯑꯃꯨꯛ ꯍꯥꯏꯕꯤꯅꯦꯕ ꯁꯨꯝ ꯃꯥꯏ ꯃꯃꯥꯡꯗꯤ ꯍꯥꯏꯕꯗꯤ ꯐꯔꯛ ꯇꯥꯏꯔꯦꯅ ꯀ꯭ꯂꯥꯁ ꯇꯨꯌꯦꯜꯞꯀ ꯀꯥꯔ ꯀꯥꯟꯗ ꯑꯃꯨꯛ ꯍꯥꯏꯕꯤꯕꯅꯦ ꯃꯉꯣꯟꯗ ꯀ꯭ꯂꯥꯁ ꯇꯨꯌꯦꯜꯞ ꯀꯥꯕꯗ ꯑꯃꯨꯛ ꯑꯩꯈꯣꯏꯖꯦ ꯔꯤ ꯌꯨꯅꯤꯌꯟ ꯇꯧꯕ ꯍꯥꯏꯇꯥꯔꯦ ꯑꯗꯨꯒ ꯑꯗꯨ ꯂꯣꯏ ꯍꯥꯏꯕꯤꯕꯅꯦ ꯁꯨꯃꯥꯏꯅ ꯇꯧꯕ ꯈꯣꯠꯄꯅ ꯁꯥꯎꯗꯤ ꯁꯥꯎꯅꯨ ꯑꯩꯈꯣꯏ ꯍꯥꯏꯅꯤꯡꯗꯤ ꯍꯥꯏꯅꯤꯡꯗꯕꯅꯦ ꯑꯗꯣ ꯑꯗꯨꯝ ꯈꯪꯉꯣ ꯅꯪ ꯃꯊꯪꯗꯁꯨ ꯆꯥꯗꯅꯕꯅ
ꯍꯨꯝ ꯑꯍ
ꯚꯥꯏ ꯍꯥꯎꯏꯅꯦꯒ ꯑꯁ ꯈꯪꯗꯦ ꯑꯗꯨꯗꯤ ꯍꯤꯍꯤ ꯚꯥꯏ ꯅꯣꯏꯖꯤꯗꯤ ꯍꯥꯥꯎꯏꯍꯦ ꯒꯥꯥ ꯒꯥꯏ ꯑꯦ
ꯈꯪꯖꯗꯗꯅ
ꯑꯣ
ꯑꯩꯈꯣꯏꯗꯤ ꯍꯥꯎꯇ꯭ꯔꯗꯤ ꯆꯥꯗꯦꯅ ꯍꯥꯏꯒꯤ ꯌꯥꯗ꯭ꯔꯣ
ꯍꯤ ꯍꯤ ꯍꯤ ꯑ ꯅꯪ ꯀꯅꯥꯒꯔ ꯅꯪ ꯊꯣꯛꯄ ꯅꯃꯥꯟꯅꯕꯤꯔꯥ ꯑꯗꯨꯗꯣ
ꯑ
ꯂꯂꯂ ꯑꯩꯈꯣꯏ ꯃꯤ ꯃꯔꯤ ꯃꯤ ꯇꯔꯨꯛ ꯆꯠꯀꯗꯕꯗ ꯇꯔꯨꯛ ꯆꯠꯇ꯭ꯔꯦ ꯑꯅꯤ ꯑꯃꯅ ꯃꯄꯥ ꯑꯃ ꯃꯄꯥ ꯀꯩꯅꯣ ꯇꯧꯔꯦꯅꯀꯣ ꯑꯃꯅ
ꯎꯝ
ꯐꯔꯛ ꯇꯥꯔ ꯃꯄꯥ ꯗꯥꯏꯂꯥꯏꯁꯤꯁ ꯇꯧꯔ ꯂꯩꯕꯒꯤ ꯆꯠꯄ ꯈꯣꯠꯄꯗꯣ ꯐꯔꯛ ꯇꯥꯔ ꯂꯩ ꯍꯥꯏꯔ ꯁꯥꯎꯗꯤ ꯁꯥꯎꯅꯤꯡꯕꯅꯦꯍꯦ ꯃꯣꯏꯅꯖꯨ ꯍꯧꯗꯤ ꯍꯧꯕ ꯍꯧꯔꯝꯕ ꯃꯤꯗꯨꯅ ꯆꯠꯇ꯭ꯔꯦ
ꯎꯝ
ꯆꯠꯂꯣꯏꯗꯕ ꯑꯩꯅ ꯆꯠꯂ ꯂꯩꯔꯦ
ꯁꯤꯟꯅꯔ ꯎꯝ ꯆꯠꯅꯤꯡꯗ꯭ꯔꯣ ꯍꯥꯏꯁꯦꯅꯪ
ꯆꯠꯅꯤꯡꯗꯕꯣ ꯅꯠꯇꯦ ꯑꯗꯨꯒꯤ ꯅꯠꯇꯕ ꯑꯗꯨꯝ ꯆꯠꯅꯤꯡꯗꯕꯗꯣ ꯑꯗꯨꯝ ꯆꯠꯅꯤꯡꯗꯦꯅ ꯂꯩꯈꯤꯅꯦꯕ ꯃꯣꯏꯅ ꯑꯃꯨꯛ ꯑꯗꯨ ꯑꯗꯥ ꯑꯗꯥ ꯍꯥꯏ ꯂꯥꯁꯇ
ꯎꯝ
ꯍꯥꯏꯕ ꯃꯤꯗꯨꯅ ꯑꯃꯨꯛ ꯆꯠꯇ꯭ꯔꯦ ꯍꯥꯏꯗꯕ ꯑꯩꯅ ꯑꯗꯨꯝ ꯆꯠꯂ ꯂꯩꯔꯦ
ꯑꯩꯈꯣꯏꯖꯨ ꯆꯠꯇꯣꯏ
ꯐꯖꯐꯥꯠ ꯑꯁ ꯌꯥꯝ ꯅꯨꯡꯉꯥꯏꯌꯦ ꯃꯐꯝꯗꯣ ꯑꯩꯈꯣꯏ ꯆꯠꯂꯨꯕ ꯃꯐꯝꯗ
ꯎꯝ ꯏꯃꯥꯟꯅꯕꯤ ꯑꯃ ꯃꯁꯝ ꯇꯦꯟꯕꯤꯗꯣ ꯑꯩꯅ ꯐꯣꯇꯣ ꯊꯥꯒꯠꯂꯛꯄꯗ
ꯎꯝ
ꯃꯥꯗꯣ ꯑꯗꯨꯗꯩꯅꯦꯕ ꯈꯪꯕ꯭ꯔꯥ ꯑꯩꯣꯏ ꯈꯨꯨꯟ
ꯎꯝ ꯑꯁ ꯑꯗ ꯑꯁꯁ ꯃꯐꯝꯅꯤꯀꯣ ꯑꯁ ꯃꯣꯏꯒꯤ ꯆꯤꯡꯒꯤ ꯁꯤꯅꯔꯤ ꯑꯗꯣ ꯑ
ꯎꯝ
ꯐꯖꯅꯤ ꯍꯥꯏꯔꯅ
ꯆꯠꯂꯒ ꯀꯣꯏ ꯂꯥꯎ ꯂꯥꯎ ꯁꯥꯟꯅꯕ
ꯂꯥꯎꯔ ꯀꯅꯥꯝ ꯈꯔ ꯑꯃ ꯂꯥꯎꯔ ꯑꯗꯣ ꯂꯥꯎꯔ ꯃꯤꯅ ꯀꯩꯅꯣ ꯈꯟꯒꯅꯤꯛ
ꯂꯥꯛꯑꯣꯔ ꯀꯩ ꯀꯩꯅꯣ ꯑꯃꯨꯛ ꯃꯤꯅ ꯈꯟꯒꯦ ꯃꯐꯝꯗꯨ ꯀꯩꯅꯣ ꯇꯥꯡꯉ ꯂꯝꯍꯥꯡꯉꯕꯅꯤꯅ
ꯑꯣ
ꯂꯝꯍꯥꯡ ꯑꯣꯏꯕꯅꯤꯅ ꯑꯃꯨꯛ ꯃꯤꯅꯤ ꯀꯩ ꯀꯅꯣ ꯈꯟꯈꯤꯅꯦ ꯍꯥ
ꯀꯩꯍꯕ
ꯅ ꯑꯩꯅ ꯉꯔꯥꯡ ꯆꯠꯄꯗꯣ
ꯑꯥ
ꯑꯇꯣꯞꯄ ꯃꯤꯁꯨ ꯑꯗꯨ ꯂꯥꯛꯄ ꯅꯠꯇ꯭ꯔꯥꯕ
ꯄꯨꯁ ꯃꯤꯈꯨꯌꯥꯗꯤ ꯌꯥꯃꯦꯕꯣ
ꯎꯝ
ꯌꯥ ꯌꯥꯃꯦ
ꯀꯥꯡꯁꯨ ꯑꯣꯏꯕꯒꯤ ꯑꯣꯏꯔꯝꯅꯤ
ꯑꯗꯨꯝ ꯅꯨꯡꯇꯤꯒꯤ ꯑꯗꯨꯝ ꯃꯤ ꯂꯥꯛꯑꯦ ꯍꯥꯏꯌꯦ ꯑꯣ ꯈꯔ ꯀꯨꯏꯔꯛꯑꯗꯤ ꯑꯩꯅ ꯈꯟꯕꯗꯀꯣ ꯃꯣꯏꯁꯦ ꯄꯩꯁꯥ ꯂꯧ ꯇꯧ ꯃꯥꯜꯂꯦ ꯃꯣꯏꯁꯦ ꯍꯧꯖꯤꯛꯐꯥꯎꯗꯤ ꯄꯩꯁꯥ ꯂꯧꯗꯦꯕ
ꯂꯧꯗꯕ꯭ꯔꯥ
ꯂꯧꯗꯦ
ꯑꯣꯝ
ꯇꯨꯝ ꯂꯞꯅꯤꯡꯕꯂ ꯑꯣ ꯏꯁꯤꯡꯗꯤ ꯌꯥꯝꯣꯟ ꯐꯦ ꯍꯧꯖꯤꯛ ꯏꯁꯤꯡ ꯌꯥꯝ ꯃꯣꯠꯂꯦ ꯏꯁꯤꯡ ꯌꯥꯝ ꯃꯣꯠꯂꯦ ꯎꯝ ꯁꯤꯡꯁꯦ ꯌꯥꯝ ꯈꯤꯇꯪꯗ ꯅꯠꯇꯦ ꯌꯥꯝ ꯇꯦꯅ ꯃꯣꯜꯂꯦ
ꯎꯝ
ꯃꯣꯏꯁꯨ ꯃꯣꯟꯅ ꯑꯗꯨꯝ ꯏꯔꯣꯏ ꯍꯥꯏꯗꯤ ꯉꯔꯥꯡ ꯒꯥꯔꯤ ꯀꯩꯅꯣ ꯐꯣꯔꯁ ꯈꯨꯀꯟꯗꯨꯒꯀꯣ ꯑꯁ ꯀ꯭ꯔꯣꯁꯠꯅ ꯗꯨꯝ ꯄꯨꯕꯤꯔꯦ
ꯑꯁ ꯑꯃꯨꯛꯀ ꯅꯪ ꯑꯥꯗ ꯑꯃꯨꯛ ꯆꯦꯟꯗꯔꯝꯃꯗꯤ ꯀꯃꯥꯏ ꯇꯧꯅꯤ ꯉꯔꯥꯡ ꯏꯔꯣꯏꯕꯗ
ꯑꯗꯨꯅꯦ ꯑꯃꯨꯛ ꯈꯜ ꯑꯁ ꯂꯦꯞꯄ ꯐꯥꯎ ꯉꯝꯗꯕꯅꯦ ꯏꯁꯤꯡꯗꯣ ꯐꯣꯔꯁ ꯀꯟꯃꯟꯗꯅ ꯑꯃꯨꯛ ꯄꯥꯈꯠꯂꯛꯏꯅꯦ
ꯋꯤꯟꯇꯔꯗꯅ ꯐꯩꯌꯦꯗ ꯑꯗꯣ ꯏꯁꯤꯡ ꯁꯥꯟꯅꯕꯩꯗꯤ ꯎ
ꯍꯣꯏ ꯏꯟꯖꯔꯁꯨꯕꯣ
ꯎꯝ ꯏꯁꯤꯡꯗꯨꯁꯨ ꯀ꯭ꯂꯤꯌꯥꯔ ꯑꯣꯏꯌꯦꯕ ꯑꯗꯨꯝ ꯃꯇꯝꯗꯗꯤ
ꯑꯩꯈꯣꯏꯁꯨ ꯉꯔꯥꯡꯗꯤ ꯀꯥꯡ ꯀꯣꯏꯔꯨꯔꯦ ꯆꯥꯕ ꯌꯥꯕ ꯆꯥꯔꯦ
ꯌꯥꯝ ꯊꯤꯅꯩꯔꯦ
ꯎ
ꯀꯩꯅꯦ
ꯀꯩꯗꯧꯔꯦ
ꯀꯩꯝ ꯇꯧꯗꯦꯗ ꯀꯣꯛꯇ ꯈꯤꯇꯪ
ꯒꯨꯂꯤ ꯆꯥꯍꯧꯗ꯭ꯔꯕꯕꯕꯥ ꯉꯁꯤꯒꯤ
ꯍꯥꯎꯗ꯭ꯔꯦ
ꯆꯥꯁꯜꯂꯨ ꯌꯥꯗ꯭ꯔꯣ ꯃꯇꯥꯡ ꯃꯇꯝ ꯆꯥꯅ
ꯕꯥꯏ ꯅꯣꯏ ꯆꯦꯖꯤꯗꯤ ꯐꯖꯩꯍꯦ ꯐꯖꯩꯍꯦ ꯑꯃ ꯑꯃꯅ ꯍꯥꯏꯔꯛꯑꯦ ꯒꯥꯔꯤ ꯊꯧꯔꯛꯏꯕꯗꯣ ꯑꯗꯨꯅꯅꯦꯕ ꯚꯥꯏ ꯅꯣꯏ ꯆꯦꯖꯤꯗꯤ ꯐꯖꯩꯍꯦ ꯀꯥꯏꯗꯩ ꯈꯪꯅꯩꯅ ꯀꯔꯤꯌꯥꯀꯣꯜꯗꯩ ꯈꯪꯅꯩꯅꯦ ꯉꯁꯤꯅ ꯑꯍꯥꯟꯕꯅꯦ ꯎꯔꯤꯖꯦ ꯑꯩꯅ ꯍꯥꯏꯌꯦꯕ ꯑꯦ ꯉꯁꯤꯅ ꯑꯍꯥꯟꯕꯔꯣ ꯑꯦ ꯈꯪꯅꯕꯗꯤ ꯀꯌꯥꯝ ꯀꯨꯏꯔꯒꯦ ꯑꯩꯅ ꯊꯥ ꯑꯅꯤ ꯍꯨꯝ ꯁꯨꯔꯕꯣ ꯅꯣꯏ ꯈꯪꯅꯔꯤꯁꯦ ꯍꯥꯏ ꯅꯠꯇꯦ ꯍꯞꯇꯥ ꯑꯅꯤ ꯑꯍꯨꯝꯒ ꯉꯥꯏꯔꯝꯅꯦ ꯍꯞꯇꯥ ꯑꯅꯤꯐꯧ ꯁꯨꯔꯝꯗꯧ ꯃꯥꯜꯂ ꯍꯞꯇꯥ ꯑꯅꯤꯒꯨꯝꯕ ꯑꯣꯏꯔꯝꯅꯦꯅ ꯍꯥꯏꯕꯤꯕ ꯑꯦꯁ
ꯎꯝ
ꯅꯪꯗꯤ ꯄꯨꯔꯥ ꯌꯥꯝ ꯊꯨꯏꯅ ꯍꯥꯏ ꯎꯝ ꯀꯣꯜ ꯇꯧꯕꯩ ꯑꯗꯨꯝ ꯈꯪꯅꯤꯡꯕ ꯅꯪ ꯑꯗꯨꯝ ꯍꯥꯏꯕꯤꯕ ꯑꯗꯩ ꯑꯃꯨꯛ ꯒꯥꯔꯤ ꯃꯃꯥꯡꯗ ꯐꯝꯕ ꯂꯦꯞ ꯁꯥꯏꯠꯇ ꯐꯝꯕ ꯅꯨꯄꯥ ꯑꯃꯅ ꯑꯃꯨꯛ ꯃꯥꯟꯅꯕꯅ ꯃꯥꯟꯅꯁꯤ ꯚꯥꯏ ꯅꯣꯏ ꯑꯃ ꯑꯃꯗꯨꯗꯤ ꯐꯖꯩꯍꯦ ꯑꯃꯨꯛ ꯇꯧꯔꯛꯑꯦ ꯑꯃꯨꯛ ꯃꯃꯥꯟꯅꯕꯤꯗꯨ ꯐꯖꯩꯅꯦ ꯑꯁ ꯆꯪ ꯇꯧꯈꯠꯂꯦ
ꯑꯩ ꯇꯨꯃꯤꯟꯅ ꯂꯩꯑꯣ ꯆꯠꯂꯁꯤ ꯂꯥꯎ ꯑꯩꯅ ꯍꯥꯏꯕ ꯑꯗꯣ ꯥ ꯃꯁꯥ ꯑꯃꯃꯝꯇ ꯊꯛꯎꯁꯤ ꯂꯥꯛꯑꯣ ꯍꯥꯏꯌꯣ ꯍꯥꯏ ꯑꯁ ꯀꯥꯏꯗꯅꯣ ꯑꯩ ꯑꯗꯨ ꯇꯜꯂꯦ ꯈꯣꯠꯂꯦ ꯑꯩꯅ ꯍꯥꯏꯌꯦꯕ ꯍꯥꯏꯋꯦ ꯑꯦꯁ ꯀꯔꯤꯅꯣ ꯀꯣꯐꯤ ꯈꯛ ꯊꯛꯄ ꯊꯣꯛꯄꯕꯨ ꯍꯥꯏ ꯇꯜꯂꯦ ꯆꯠꯂꯁꯦ ꯍꯥꯏ ꯃꯤ ꯅꯨꯡꯗꯥꯡꯅꯦ ꯑꯗꯨꯅ ꯑꯗꯨ ꯇꯜꯂꯝꯒꯅꯤ ꯑꯩꯅ
ꯄꯥꯔꯦ ꯕꯪꯔꯥ